ꯍꯜꯂꯣ
ꯇꯥꯕꯔ‌ꯣ
ꯇꯥꯔꯦ ꯑꯣ ꯑꯣ ꯇꯥꯔꯦ
ꯍꯜꯂꯣ ꯇꯥꯕ꯭ꯔꯣ
ꯇꯥꯏꯌꯦ ꯇꯥꯏꯌꯦ ꯇꯥꯔꯦ ꯇꯥꯗꯕ꯭ꯔꯣ ꯍꯜꯂꯣ
ꯍꯜꯂꯣ
ꯇꯥꯗꯕ꯭ꯔꯣ
ꯍꯜꯂꯣ
ꯑꯥꯎ ꯇꯥꯗ꯭ꯔꯣ ꯍꯜꯂꯣ
ꯀꯩꯗꯧꯔꯤꯒꯦ
ꯇꯥꯕ꯭ꯔꯣ
ꯍꯜꯂꯣ
ꯇꯥꯏꯌꯦ
ꯍꯜꯂꯣ
ꯍꯜꯂꯣ ꯇꯥꯗꯕ꯭ꯔꯣ
ꯍꯜꯂꯣ
ꯇꯥꯗ꯭ꯔꯣ
ꯇꯥꯕ꯭ꯔꯣ
ꯍꯜꯂꯣ ꯍꯜꯂꯣ
ꯍꯜꯂꯣ
ꯑꯧ ꯇꯥꯏꯌꯦ ꯇꯥꯗ꯭ꯔꯣ ꯅꯦꯠꯋꯥꯛ ꯅꯔꯣ ꯑꯣ ꯍꯜꯂꯣ ꯍꯜꯂꯣ ꯍꯜꯂꯣ
ꯀꯩꯗꯧꯔꯤꯒ‌ꯦ
ꯍꯜꯂꯣ ꯍꯜꯂꯣ
ꯎ
ꯍꯜꯂꯣ ꯇꯥꯕ꯭ꯔꯣ ꯇꯥꯗ꯭ꯔꯣ
ꯀꯩꯗꯧꯔꯤꯒꯦ
ꯍꯧꯖꯤꯛꯇ ꯊꯕꯛ ꯍꯜꯂꯛꯑꯦ ꯌꯨꯝꯗ ꯂꯩꯔꯦ
ꯀ꯭ꯔꯤ ꯆꯥꯔꯒ ꯂꯩꯕ꯭ꯔꯣ ꯑꯗꯨꯗ ꯑꯗꯨꯗ ꯅꯨꯡꯉꯥꯢꯅ ꯆꯔꯥ ꯂꯩ ꯃꯥꯜꯂꯦꯅꯦ
ꯐꯪꯗꯦꯅꯦ ꯆꯥꯒꯦ ꯇꯧꯔꯒ
ꯈꯨꯝꯁꯠ ꯊ
ꯅꯪꯒꯤ ꯅꯦꯠꯋꯥꯛꯛꯇꯣ ꯅꯨꯡꯉꯥꯏꯇꯕ ꯃꯥꯜꯂꯦꯗ
ꯆꯥ ꯊꯛꯏꯔꯣ ꯅꯠꯇ꯭ꯔꯒ
ꯅꯦꯠꯋꯥꯛ ꯅꯨꯡꯉꯥꯏꯇꯦ
ꯕꯔꯦꯠ ꯀꯌꯥꯃꯨꯛ ꯆꯥꯥꯁꯥꯜꯂꯨꯔꯦ ꯉꯁꯤꯗꯤ
ꯕꯔꯦꯠ ꯑꯅꯤ ꯈꯛꯇꯪꯅꯦ ꯌꯥꯝꯗꯦ ꯇꯥꯕ꯭ꯔꯣ
ꯀꯩ ꯍꯥꯏꯕ
ꯌꯥꯝꯗꯦ ꯑꯅꯤ ꯈꯛꯇꯅꯦꯕ ꯆꯥꯁꯤꯟꯕ ꯌꯥꯗꯦ ꯄꯨꯛ ꯌꯥꯝ ꯆꯥꯎꯊꯣꯛꯑꯦ
ꯀꯩ ꯆꯥꯅꯤꯡꯉꯦ ꯍꯥꯏꯕ ꯅꯪ
ꯅꯪ ꯅꯪ ꯆꯥꯅꯤꯡꯕ ꯃꯥꯜꯂꯦ
ꯃ ꯇꯤꯅ ꯇꯥꯏꯖꯣꯔꯥ
ꯀꯔꯤꯅꯣꯅꯦ ꯅꯪꯒꯤꯁꯤꯕꯨ ꯅꯣꯡ ꯆꯨꯕ꯭ꯔꯥ
ꯍꯌꯦꯡꯗꯤ ꯀꯥꯏꯃꯨꯛ ꯆꯠꯇꯣꯏꯅꯣ ꯑꯁꯤꯅ ꯀꯥꯏ ꯆꯠꯄ
ꯀꯣꯏꯕ ꯆꯠꯀꯦ ꯍꯌꯦꯡꯗꯤ ꯁꯨꯇꯤꯅꯤꯅ ꯍꯥꯥ
ꯐꯔꯦꯅꯦ ꯐꯔꯦꯅꯦ ꯑꯗꯨ ꯂꯩꯕꯗꯣ
ꯀꯔꯤꯕꯣ
ꯍꯩꯅꯧꯖꯥꯠ
ꯌꯨꯝ ꯌꯧꯔꯒ ꯀꯩꯀꯩ ꯇꯧꯔ ꯀꯩ ꯀꯩ ꯇꯧꯔꯦ꯫ ꯄꯣꯊꯥꯔꯦ ꯅꯨꯡꯉꯥꯏꯔꯦ꯫ ꯍꯔꯥꯎꯔꯦ ꯍꯥꯡ ꯑꯣꯏꯕꯅꯤꯅ ꯍꯥ ꯕꯖꯥꯔꯗ ꯀꯣꯏꯠ ꯀꯣꯏꯕ ꯆꯠꯄ ꯍꯔꯥꯎꯕꯅꯤꯅ
ꯍꯔꯥꯎꯔꯦ ꯑꯩ ꯋꯥꯔꯦ ꯉ ꯉꯁꯤꯗꯤ ꯉꯁꯤꯗꯤ ꯋꯥꯔꯦ ꯍꯥ
ꯌꯦꯗꯧꯅꯤꯡꯒ ꯒ ꯎ
ꯃꯊꯟꯇ ꯄꯪꯉꯥꯡ ꯑꯉꯥꯡꯉꯦ ꯒ꯭ꯌꯥꯟ ꯇꯥꯗꯦ꯫
ꯍꯂ ꯑꯗꯨꯗꯒꯤ꯫ ꯑ ꯐꯗꯣꯛ ꯀꯂꯑꯣ꯫
ꯍꯌꯦꯡ ꯀꯣꯏꯕ ꯂꯥꯛꯀꯦ꯫
ꯅꯪ ꯉꯅꯨ ꯆꯥꯕ꯭ꯔꯥ
ꯆꯥꯏꯌꯦ꯫
ꯂꯩꯕ꯭ꯔꯣ
ꯍꯥꯎꯗꯤ ꯍꯥꯎꯋꯤꯀꯣ ꯉꯥꯅꯨꯗꯣ
ꯆꯥꯁꯤꯔꯣ ꯅꯣꯏ ꯂꯩꯕ꯭ꯔꯥ
ꯉꯥꯅꯨ ꯊꯣꯡꯕꯒ ꯀꯣꯕꯤ ꯊꯣꯡꯕ ꯀꯔꯝꯕ ꯍꯦꯟꯅ ꯍꯥꯎꯕ꯭ꯔꯥ ꯅꯪꯒꯤ
ꯀꯨꯕꯤꯅ ꯈꯋꯦ꯫
ꯉꯥꯅꯨ ꯊꯣꯡꯕꯅ ꯍꯥꯎꯋꯦ ꯑꯗꯨꯅꯦꯕ ꯉꯥꯅꯨ ꯍꯣꯡꯉꯨꯏ ꯉꯥꯅꯨꯅ ꯍꯥꯎꯋꯦ ꯍꯥꯏꯕꯗꯣ ꯑꯗꯣ ꯅꯪ ꯑꯥꯂꯨ ꯀꯥꯡꯉꯧꯗꯨꯣ ꯆꯥꯅꯤꯡꯕ꯭ꯔꯥ ꯑꯥꯂꯨ ꯀꯥꯡꯉꯧꯒ ꯀꯩꯅꯣꯗꯣ ꯑꯁ ꯑꯗꯨꯒ ꯀꯥꯎꯈ꯭ꯔꯅꯤꯅꯦ ꯑꯗꯨ ꯀꯅꯧꯕ ꯍꯥꯏꯕꯗ
ꯈꯥꯃꯦꯟꯒ ꯍꯥꯎꯕꯅꯦ ꯑꯂꯨꯗꯤ꯫
ꯍꯌꯦꯡꯁꯦ ꯀꯔꯝꯕ ꯅꯨꯃꯤꯠꯅ ꯍꯥꯏꯕ
ꯍꯌꯦꯡ ꯀꯣꯏꯕ ꯆꯠꯀꯦ ꯍꯥꯏꯕ
ꯅꯣꯡꯃꯥꯏꯖꯤꯡꯅꯤ ꯍꯥꯏꯕ
ꯍꯌꯦꯡ ꯀꯣꯏꯕ ꯆꯠꯀꯦ ꯍꯥꯏꯕ
ꯍꯣꯏ ꯍꯌꯦꯡꯅꯤ ꯅꯣꯡꯃꯥꯏꯖꯤꯡꯅꯦ꯫
ꯑꯗꯨ ꯀꯣꯏꯕ ꯆꯠꯀꯦ ꯍꯥꯏꯕ ꯅꯪꯗꯤ ꯆꯠꯂꯣꯏꯗ꯭ꯔꯣ
ꯅꯤꯡ ꯊꯧꯀꯥꯕꯨꯗ ꯀꯥꯏ ꯆꯠꯇꯣꯏꯅꯣ ꯍꯌꯦꯡꯗ ꯌꯨꯝꯗ ꯂꯩꯗꯣꯏꯔꯣ꯫
ꯍꯌꯦꯡꯒꯤ ꯀꯣꯏꯕ ꯆꯠꯀꯦ ꯍꯥꯏꯕ
ꯍꯣꯏ ꯍꯣꯏ ꯌꯨꯝꯗ ꯂꯩ ꯑꯗꯨꯅ ꯅꯨꯡꯉꯥꯏꯕꯅꯤ ꯌꯨꯝꯗ ꯂꯩꯕꯗꯨ
ꯀꯣꯏꯕ ꯆꯠꯀꯦ ꯍꯥꯏꯕ
ꯁꯦ ꯌꯨꯝ ꯄꯥꯜꯂꯗꯤ ꯑꯣꯏꯁꯨ ꯑꯣꯏꯔꯣꯏ ꯀꯝꯄꯤꯇꯤꯁꯟ ꯁꯦꯝꯃꯒ ꯂꯩꯕꯗꯣ
ꯅ ꯁꯥꯔꯤꯛ ꯀꯥꯟꯗ ꯐꯖꯕꯗꯣ ꯐꯠꯇ꯭ꯔꯣ
ꯀꯩꯅꯣ ꯎꯝ ꯀꯩꯅꯣ ꯃꯂꯥ ꯂꯩ ꯏꯅꯦ ꯀꯩꯅꯣ ꯁꯣꯏꯗꯁꯕꯤꯒꯤ꯫ ꯏꯝꯄꯥꯜ ꯍꯣꯇꯦꯜꯒꯤ ꯃꯅꯤꯡꯗ ꯁꯤꯀꯗ ꯃꯥꯔꯒꯤꯗꯣ ꯉꯁꯥꯏ ꯀꯩꯅꯣ ꯏꯃꯥꯟꯅꯕꯤ ꯑꯃꯅ ꯑꯁ ꯀꯣꯏꯕ ꯂꯥꯛꯑꯣ ꯍꯥꯏꯕꯅꯤ꯫
ꯀꯣꯏꯕ ꯆꯠꯁꯤꯅꯦ꯫
ꯑꯥꯏ ꯍꯧꯖꯤ ꯀꯥꯏ ꯅ ꯌ ꯑꯣ ꯊꯕꯤꯒꯦ꯫ ꯉꯖꯥꯏ ꯅꯨꯄꯤꯒꯤ ꯐꯅꯦꯛꯁꯤꯡꯗꯣ ꯅꯠꯇꯦ ꯐꯅꯦꯛ ꯅꯠꯇꯦ ꯅꯣꯏ ꯈꯣꯡꯎꯞꯒꯨꯝꯕ ꯍꯤꯜꯁꯀꯨꯝꯕ ꯀꯩꯅꯣ ꯐ꯭ꯂꯦꯠ ꯭ꯂꯦꯠ ꯆꯄꯜꯒꯨꯝꯕ ꯀꯔꯤ ꯀꯔꯤ ꯈꯔ ꯈꯪꯗꯦ ꯌꯥꯝ ꯄꯩꯔꯒꯦ ꯏꯃꯥꯟꯅꯕꯤ ꯈꯣꯏꯗꯤ ꯉꯁꯤ ꯆꯠꯇꯧ ꯃꯥꯜꯂꯦ ꯉꯁꯤ ꯆꯠꯀꯦ ꯍꯥꯏꯅ ꯍꯥꯏꯗ ꯏꯃꯥꯟꯅꯕꯤꯁꯤꯡ ꯑꯗꯣ
ꯐꯣꯇꯣ ꯊꯥꯔꯛꯑꯣ ꯍꯥꯏꯌꯣ
ꯈ ꯃꯅꯦ ꯍꯥꯏꯥꯏ ꯇꯥꯏ
ꯐꯖꯕ ꯌꯥꯎꯔꯗꯤ ꯂꯧꯒꯦ ꯑꯩꯁꯨ
ꯍ
ꯇꯥꯕ꯭ꯔꯣ
ꯍꯣꯏꯗ
ꯐꯣꯇꯣ ꯊꯥꯔꯛꯑꯣ ꯍꯥꯏꯕꯤꯌꯨꯕ
ꯈꯪꯗꯦꯅꯦ ꯇꯧꯔꯤꯕ ꯃꯑꯣꯡꯁꯦ
ꯐꯣꯇꯣ ꯊꯥꯔꯛꯑꯣ ꯍꯥꯏꯌꯣ ꯀ ꯇꯥꯕ꯭ꯔꯣ
ꯑꯔꯝ ꯀꯥꯟꯗꯗꯒꯤꯅꯨꯡ ꯁꯅꯣꯅꯨꯡꯁꯤ ꯆꯨꯔꯥꯛ ꯀꯅꯣ
ꯁꯤ ꯍꯩꯅꯧꯁꯤꯗꯤ ꯌꯥꯝ ꯊꯨꯝꯃꯦꯍꯦ
ꯅꯗ꯭ꯔꯦꯕꯨꯣ ꯃꯅꯤꯄꯨꯔꯁꯦ ꯍ ꯍꯧꯗꯣꯡ ꯍꯧꯗꯣꯡ ꯍꯥꯎꯁꯤꯕꯤꯔ ꯅꯪꯗꯤ ꯂꯧ ꯆꯠꯇꯄꯅ ꯅꯨꯡꯉꯥꯏꯔꯦꯅꯦ ꯍꯥ ꯑꯗꯨꯗ ꯅꯣꯛꯑꯒ ꯂꯩꯔꯝꯒꯅꯤꯅꯦ ꯅꯪꯗꯤ ꯅ
ꯆꯠꯇꯣꯏꯅꯦ ꯆꯠꯇꯣꯏꯅꯦ ꯂꯣꯏꯔꯕ ꯅꯣꯏ
ꯈꯪꯗꯔꯦ ꯈꯪꯗꯔꯦ ꯑꯩꯗꯤꯦ ꯈꯪꯗ꯭ꯔꯦ
ꯅꯣꯏꯒꯤ ꯂꯧ ꯂꯣꯏꯔꯕꯣ
ꯅꯨꯄꯤ ꯊꯤꯔꯁꯤꯔ ꯈꯜꯂ ꯂꯩꯔꯕꯝ ꯀꯥꯟꯁꯤꯗ ꯌꯥꯝꯗ ꯀꯅ ꯋꯥꯥꯛꯦ
ꯅꯪ ꯅꯨꯄꯤ ꯊꯤꯔꯅꯤ ꯍꯥꯏꯗ
ꯎꯝ ꯎ ꯄꯔꯕ
ꯀꯔꯝ ꯀꯥꯟꯗ ꯊꯤꯔꯤꯅꯣ
ꯂꯩꯔꯤꯉꯅ ꯃꯔꯛꯁꯦ ꯑꯣ ꯍꯣ ꯍꯣ ꯍ ꯍ ꯍ ꯔꯥꯏꯠ ꯔꯥꯏꯠ ꯌꯥꯥꯏ ꯀꯁꯨ ꯐꯖꯩ
ꯅꯣꯏ ꯅꯪꯒꯤ ꯃꯊꯛꯁꯨ ꯐꯖꯩ ꯅꯪꯒꯤ ꯃꯄꯥꯁꯨ ꯐꯖꯩ ꯒꯤ ꯑꯋꯥꯡ ꯊꯪꯕꯁꯨ ꯐꯖꯩ ꯅꯅꯨꯡꯒꯤ ꯑꯣꯏꯔꯣꯁꯨ ꯐꯖꯩ
ꯀꯔꯤꯅꯣ ꯃꯁꯤ ꯉꯥꯡꯁꯦ ꯃꯁꯤ ꯅꯨꯄꯥꯁꯦ ꯄꯪꯉꯥꯡ ꯉꯥꯡꯉꯦ ꯃꯊꯟꯇ ꯀꯔꯤ ꯂꯣꯟꯕ꯭ꯔꯥ ꯀꯔꯤ ꯂꯣꯔꯤꯔꯣ ꯅꯊꯟꯗ
ꯑꯣꯛꯁꯥ ꯇꯥꯅꯤꯡꯉꯦ ꯍꯥꯏ ꯐꯅ
ꯆꯥꯅꯤꯡꯉꯦ
ꯀꯒꯥꯔꯤ ꯄꯤꯛꯇ ꯂꯣꯏꯍꯦ ꯅꯪꯁꯨ ꯍꯧꯖꯤꯛ ꯁꯥꯖꯅꯤꯡꯉꯥꯏ ꯀꯅ ꯂꯩꯥꯏꯅꯦ ꯆꯥꯎꯎꯅ ꯀꯔꯤ ꯅꯪ ꯐ꯭ꯔꯤ ꯐꯥꯡꯖꯅꯀꯥꯟ
ꯄꯩꯁꯥꯗꯣ ꯂꯩꯇꯕ ꯂꯩꯔꯒ ꯆꯥꯒꯗꯕꯗꯣ
ꯍ ꯂꯔꯤ
ꯅꯪ ꯂꯩꯕꯤꯌꯨꯗꯅ ꯅꯣꯡ ꯐꯥꯗꯣꯛꯇꯤ ꯅꯪꯅ ꯂꯩꯕꯤꯔꯒꯁꯨ ꯆꯥꯕ ꯌꯥꯏꯗꯅ ꯑꯩꯁꯨ ꯌꯥꯗ꯭ꯔꯣ
ꯄꯨꯡ ꯀꯌꯥ ꯇꯁꯤꯜꯂꯛꯑꯕ꯭ꯔꯥ ꯀꯔꯤ ꯍꯥꯏ
ꯅꯣꯡ ꯐꯥꯗꯣꯛꯇꯤ ꯅꯪꯅ ꯂꯩꯕꯤꯔꯁꯤ
ꯑꯍꯨꯝꯗ ꯑꯍꯨꯝꯗ ꯀꯨꯟꯊ꯭ꯔꯥ ꯅꯤꯄꯥꯜ ꯍꯥꯏꯕ
ꯍ
ꯍ ꯏ ꯆꯝꯅꯤ ꯏ ꯆꯝꯅꯤ
ꯉꯥꯎꯔꯦꯀꯣ ꯅꯪ ꯐꯖꯅ ꯉꯥꯎꯔꯦ ꯉꯥꯎꯔꯦ ꯉꯥꯎꯔꯦ ꯉꯥꯎꯔꯦ
ꯈꯪꯗꯦ
ꯀꯔꯤꯅꯣ
ꯅꯣꯟ ꯄꯥꯛꯈꯣꯏꯗꯔꯥ ꯉꯁꯤ ꯉꯔꯝꯒꯅꯤ ꯌꯨꯝꯗ
ꯑꯩꯗꯤ ꯉꯁꯤꯁꯦ ꯑꯁ ꯕꯤꯠ ꯌꯥꯝ ꯂꯩꯌꯦꯕꯣ ꯀꯔꯤꯒꯤꯔꯥ ꯈꯪꯗꯦ ꯍꯣꯏ ꯍꯣꯏ
ꯌꯥꯝ ꯁꯥꯏ ꯉꯁꯤꯗꯤ
ꯑꯣ ꯂꯩꯇꯣꯝꯅ ꯊꯣꯝꯃꯣ ꯍꯥꯏꯕ ꯅꯪꯕꯣ ꯅꯪꯒꯤꯁꯨꯀꯣ ꯆꯥꯗꯕ ꯃꯤꯅꯦ ꯍꯥꯏꯕꯅ ꯑꯩ ꯈꯪ ꯆꯥꯃꯦ
ꯁꯥꯏꯍꯦ ꯀꯔꯤꯅꯣ ꯉꯥꯡꯉꯤꯗꯨꯕꯣ
ꯍꯣꯏ ꯀꯩꯅꯣꯗꯣ ꯀꯩꯅꯣꯒꯤ ꯀꯩꯅꯣꯗꯣ ꯆꯥꯏꯈ꯭ꯔꯦ ꯅ ꯅ ꯀꯅ ꯆꯥꯈꯔꯦ ꯆꯥꯛꯈꯔꯦ ꯌꯥꯥꯎꯅꯦ ꯆꯥꯛꯈꯔꯦ ꯅꯄ꯭ꯔꯨꯝ ꯇꯥꯜꯂꯨꯁꯤ ꯍꯥꯏꯅ ꯑꯩ ꯐꯣꯡꯗꯣꯔꯛꯄꯅꯦ ꯑꯩꯁ ꯑꯩꯅ ꯆꯠꯈ꯭ꯔꯣ ꯆꯠꯈ꯭ꯔꯣ ꯍꯥꯏꯕ ꯑꯗꯨꯝ ꯆꯠꯈ꯭ꯔꯦ ꯁꯥꯎ ꯀꯃꯂꯦ ꯐꯅꯋꯥꯗ꯭ꯔꯦꯗ ꯃ ꯐꯔꯗ ꯃꯦ
ꯀꯔꯤꯅ
ꯅꯣꯏꯒꯤ ꯀꯔꯤ ꯑꯧꯕꯁꯤ ꯀꯔꯤ ꯍꯥꯏꯁꯤꯔ ꯃꯤꯁꯨ ꯅ ꯇꯅ ꯃꯣꯏꯗꯤ ꯊꯃꯥꯏ ꯐ ꯂꯩꯕꯗꯤ ꯍꯣꯏ ꯍꯣꯏ ꯍ
ꯇꯥꯕ꯭ꯔꯣ ꯇꯥꯕ꯭ꯔꯣ
ꯆꯜꯗꯦꯅꯤ ꯅꯒꯤ ꯍꯥꯏꯗ ꯀꯥꯥꯏꯔꯤ ꯀꯥꯏꯅꯦ ꯄꯨ ꯄꯒꯤ ꯊꯀ ꯇ ꯀꯥꯏ ꯉꯕ꯭ꯔ ꯔ ꯉꯔ ꯀ ꯃꯥꯅꯤꯅꯤ ꯗꯥꯛꯅ ꯃꯁꯤꯗꯤ ꯑꯣ ꯌꯦꯡꯒꯤ ꯀꯩꯅꯣꯒꯤ